ꯎꯝ ꯊꯛꯑꯦ ꯈꯪꯉꯅꯤꯅꯦ ꯏꯁꯀ꯭ꯔꯤꯟꯗꯣ ꯃꯨꯠꯊꯠꯂꫭꯕ ꯅꯠꯇ꯭ꯔꯁꯨ ꯅꯥꯀꯣꯡꯅ ꯀꯩꯅ ꯊꯦꯡꯕꯗꯃꯨꯛ ꯑꯃꯨꯛ ꯃꯨꯠꯈꯤꯕꯁꯨ ꯌꯥꯎꯕꯅꯦꯕ
ꯐꯪꯗꯦꯗ ꯏꯕꯦꯝ ꯉꯁꯥꯏ
ꯅꯣꯡꯁꯨ ꯀꯟꯅ ꯍꯩꯊꯔꯛꯏꯅꯦ
ꯑꯩꯈꯣꯏꯗꯤ ꯅꯨꯡꯁꯥ ꯀꯟ ꯁꯥꯔꯤ ꯃꯔꯅꯤꯡꯗꯅ ꯀꯟ ꯃꯃꯥꯡꯗꯅꯅꯦ ꯑ ꯌꯥꯝ ꯌꯦꯡꯕ ꯅꯨꯡꯉꯥꯏ ꯚ꯭ꯌꯨꯁꯦ ꯃꯅꯤꯡꯗꯅ ꯄꯨꯡꯃꯝ ꯄꯨꯡꯃꯨ ꯃꯨ ꯂꯥꯛꯑꯦ
ꯁꯤ ꯈꯤꯇꯪ ꯍꯥꯡꯇꯣꯔꯑꯀꯥꯟꯗ ꯒꯥꯔꯤ ꯊꯧꯔ ꯆꯠꯄꯗꯤ ꯎꯝ
ꯎꯝ ꯅꯣꯡ ꯆꯨꯔꯒꯒꯅꯦ ꯑ ꯒꯥꯏꯃ ꯆꯥꯝ ꯊꯧꯅ ꯊꯣꯛꯈꯤꯕ ꯈꯨꯅꯨꯡꯉꯥꯏꯒꯤꯕꯨ
ꯎꯝ
ꯆꯣꯠꯂꯁꯨꯅꯦ ꯑꯗꯨꯅ ꯅꯨꯡꯉꯥꯏꯔꯣꯏ ꯍꯦꯜꯂꯤ ꯏꯕꯦꯝ
ꯑꯩꯖꯨ ꯌꯥꯎꯋꯦꯕ ꯅꯤꯗꯥꯡꯋꯥꯏꯔꯝ ꯃꯩꯒ ꯊꯥꯜꯂꯛꯄ ꯗꯥꯏꯗ ꯄꯨꯡꯂꯨꯞ ꯂꯨꯞꯄ ꯍꯜꯂꯛꯄ ꯌꯥꯎꯈꯒ꯭ꯔꯦꯕ ꯑꯩꯈꯣꯏ ꯏꯇꯩ ꯆꯠꯃꯤꯟꯅꯕꯗ ꯑꯁ ꯊꯤ ꯅꯨꯉꯥꯏꯃ
ꯅꯨꯉꯥꯏꯇꯔꯣ
ꯈꯪꯗꯦ ꯑꯩ ꯅꯣꯏ ꯌꯥꯎꯕ ꯌꯥꯎꯗꯕ ꯈꯣꯡꯖꯣꯝꯗ ꯑꯃꯨꯛꯇꯪꯗꯤ ꯆꯠꯈꯤꯅꯤ
ꯆꯠꯂꯨꯁꯦ ꯀꯩꯅꯣ ꯆꯧꯁꯦ ꯈꯣꯡꯖꯣꯝꯗ ꯍꯧꯖꯤꯛ ꯖꯨꯟ ꯖꯨꯂꯥꯏ ꯑꯥꯒꯁ ꯖꯨꯟ ꯖꯨꯂꯥꯏ ꯑꯒꯁ ꯈꯪꯗꯦꯗ ꯃꯥꯗꯤ ꯏꯐꯥꯗ ꯐꯥꯖꯩꯗ ꯏꯪꯗꯝꯗꯥ ꯆꯠꯂꯁꯨ ꯑꯗꯨꯝ ꯅꯨꯡꯉꯥꯏ ꯀꯥꯂꯦꯟ ꯆꯠꯂꯖꯨ ꯅꯨꯡꯉꯥꯏ
ꯎꯝ ꯎꯝ ꯈꯣꯡꯖꯣꯝꯁꯦ ꯃꯅꯨꯡꯗ ꯁꯥꯡꯅ ꯆꯪꯕ ꯅꯠꯇ꯭ꯔꯣ ꯑꯩ ꯄꯤꯉꯩ ꯆꯪꯕꯗꯩ ꯆꯪꯗꯔꯤꯕ
ꯆꯪꯉꯦ ꯌꯥꯝ ꯁꯥꯡꯕ ꯍꯥꯏꯏꯁꯦ ꯍꯣꯏ ꯑꯗꯨꯝ ꯈꯔꯕꯨꯗꯤ ꯁꯥꯡꯉꯦꯗꯅ
ꯎꯝ
ꯑꯗꯨ ꯆꯪꯉꯦ
ꯑꯗꯨꯒ ꯄꯤꯂꯔ ꯌꯨꯡꯕꯩꯗꯣ ꯂꯩꯔꯦ
ꯂꯩꯔꯦ
ꯑꯗꯨꯅꯠꯇꯕ ꯑꯇꯣꯞꯄꯗꯤ
ꯑꯗꯨ ꯃꯅꯨꯡ ꯃꯅꯨꯡ ꯃꯅꯨꯡ ꯂꯣꯏ ꯁꯦꯒꯠꯈꯔꯕꯅꯦ ꯍꯟꯗꯛꯇꯤ ꯐꯖꯒꯔꯝꯅꯦ
ꯍꯟꯗꯛꯀꯤ ꯈꯣꯡꯖꯣ ꯃꯅꯨꯡ ꯅꯨꯃꯤꯠ ꯂꯩꯒ ꯐꯖ ꯊꯥꯗꯅ ꯇꯧꯏꯗꯨꯅꯤ
ꯎꯝ
ꯑꯗꯨꯁꯨ ꯆꯠꯂꯧꯗꯦ ꯑꯩꯗꯤ
ꯑꯁ ꯆꯝꯃꯤꯅꯤ ꯏꯕꯦꯝꯃ
ꯀꯔꯤꯝ ꯆꯠꯇꯦ ꯑꯩ ꯏꯕꯤꯝ ꯁꯪꯁꯥꯔ ꯑꯃꯗꯅꯦ ꯍꯤꯡꯉꯤꯖꯦ
ꯆꯠꯇꯤ ꯆꯠꯅꯤꯡꯕ ꯑꯩꯅ ꯆꯠꯄ ꯐꯪꯗꯕꯩ ꯋꯥꯥꯅꯤ
ꯑꯗꯨꯅꯦ ꯏꯊꯟ ꯆꯠꯄꯁꯨ ꯇꯟꯕꯤ ꯑꯩ ꯏ ꯄꯥꯡ ꯍꯧꯅꯔꯁꯨ ꯑꯗꯨꯝ ꯃꯣꯏꯁꯨ ꯊꯕꯛ ꯏꯟꯈꯥꯡ ꯂꯩꯅꯩ ꯑꯗꯨ ꯑꯗꯥ ꯇꯧꯅꯔ ꯑꯗꯨꯝ ꯇꯣꯛꯄꯤ
ꯅꯣꯏ ꯅꯍꯥꯟꯃꯨꯛ ꯑꯥ ꯍꯩꯉꯥꯡꯗ ꯆꯠꯂꯨꯕꯗꯣ ꯑꯗꯨ ꯅꯨꯡꯕꯨꯗꯤ ꯅꯨꯡꯉꯥꯏꯕꯅꯦ
ꯅꯨꯉꯥꯏꯇ꯭ꯔꯣꯗꯣ
ꯑꯃꯨꯛꯇꯪꯗꯤ ꯆꯠꯄꯗꯤ ꯌꯥꯗꯤ ꯌꯥꯕꯅꯦ ꯃꯤꯁꯦ ꯀꯌꯥ ꯀꯟꯅ ꯈꯣꯝꯖꯤꯜꯂꯛꯇ꯭ꯔꯦ ꯑꯗꯒꯤ ꯃꯤꯁꯦ ꯌꯥꯝꯗꯤ ꯌꯥꯝꯁꯤꯜꯂꯛ ꯆꯠꯇꯨꯏꯖꯦ
ꯑꯗꯨ ꯌꯥꯝꯗꯦ ꯍꯥꯏꯁꯦ ꯆꯠꯀꯦꯗꯤ ꯀꯩꯁꯨ ꯀꯩꯁꯨ ꯂꯩꯕ ꯅꯠꯇꯦ ꯑ ꯃꯤꯟꯅꯔꯕꯅ ꯃꯥꯅ ꯑꯃꯨꯛ ꯇꯪꯈꯥꯏ ꯑꯃ ꯃꯥꯥꯏ ꯈꯪꯅꯕ ꯃꯤꯗꯨ ꯂꯣꯏ ꯄꯨꯔꯛꯄ꯭ꯔ ꯀꯩꯁꯨ ꯅꯠꯇꯦ ꯑꯗꯨ ꯃꯤꯖꯦ ꯄꯪꯌꯥ ꯌꯥꯝꯌꯥꯝ ꯌꯥꯝ ꯃꯤꯁꯦ ꯃꯌꯥꯝ ꯌꯥꯝꯃꯒ ꯆꯠꯃꯤꯟꯅꯕ ꯅꯨꯡꯉꯥꯏꯔꯣꯗꯣꯏ ꯁꯔꯨꯛꯄꯨꯗꯤꯅꯦ ꯃꯤꯁꯦ ꯈꯖꯤꯠ ꯈꯛꯇꯪ ꯃꯉꯥ ꯇꯔꯨꯛ ꯈꯤꯇꯪ ꯆꯠꯂꯁꯨꯅꯦ ꯑꯗꯨꯅ ꯍꯦꯟꯅ ꯅꯨꯡꯉꯥꯏꯌꯦꯕ ꯍꯣꯏ ꯍꯥꯏꯗꯤ ꯌꯧ ꯂꯥꯡꯃꯤꯟꯅꯕ ꯆꯥꯃꯤꯟꯅꯕ ꯅꯨꯡꯉꯥꯏꯕꯁꯤꯅ ꯐꯩꯌꯦꯕ
ꯄꯨꯟꯕ ꯀꯥꯡꯕꯨꯗꯣ
ꯀꯔꯤ
ꯍꯥꯟꯅ ꯄꯨꯟꯕ ꯀꯥꯡꯕꯨꯗꯣ
ꯅꯪ ꯚꯣꯂꯨꯝꯗꯣ ꯑꯥ ꯂꯩꯒꯔꯦ ꯑꯥꯎ
ꯇꯥꯔꯕꯣ
ꯎꯝ
ꯑꯩꯈꯣꯏ ꯍꯥꯟꯅ ꯄꯨꯟꯕ ꯀꯥꯡꯕꯨꯗꯣ ꯈꯔ ꯇꯧꯔꯀꯥꯟꯗ ꯑꯗꯨꯝ ꯆꯠꯄ ꯅꯨꯡꯉꯥꯏꯔꯗꯣꯏꯅꯦꯕ
ꯑꯗꯨꯨꯅꯦ
ꯑꯗꯣ ꯀꯩꯅꯣꯒꯤꯁꯨ ꯍꯩꯉꯥꯡꯒꯤꯁꯨ ꯐꯅꯌꯥꯝꯗꯤ ꯁꯦꯝꯀꯠꯂꯝꯃꯅꯦꯕꯣ
ꯎꯝ ꯐꯖꯅꯔꯦꯍꯦ ꯑꯅꯝꯕꯅ ꯁꯨꯝ ꯐꯣꯟꯗꯒ ꯊꯥꯒꯠꯂꯛꯄ ꯑꯣꯏꯔꯣ ꯀꯩ ꯑꯣꯏꯔꯣ ꯑꯗꯨꯝ
ꯏꯃꯥꯏ ꯄꯦꯝꯃꯥ ꯑꯗꯨ ꯅꯨꯃꯤꯠꯀꯤ ꯑꯁꯥꯕ ꯃꯌꯥꯝꯗꯣ ꯍꯥꯏꯗꯤ ꯑꯥ ꯀꯣꯏꯂꯥꯁ ꯃꯊꯛꯇꯩ ꯐꯨꯒꯠꯂꯛꯄ ꯑꯁꯥꯕ ꯃꯌꯥꯝꯗꯣ
ꯍ ꯑꯗꯣ ꯍꯩꯉꯥꯡꯒꯤꯗꯅꯦ ꯑꯁꯨꯝ ꯃꯤ ꯒꯔꯤ ꯂꯩꯕ ꯃꯤ ꯈꯣꯠꯄ ꯆꯠꯄꯗ ꯐꯖꯥ ꯑꯗꯩ ꯒ꯭ꯔꯨꯞ ꯒ꯭ꯔꯨꯄꯤꯡ ꯆꯠꯇ꯭ꯔꯒꯗꯤ ꯑ ꯑꯗꯨꯗꯗꯤ ꯒꯥꯔꯤ ꯅꯨꯡꯂꯤ ꯐꯪꯗꯕꯅꯤꯅꯅꯦ ꯆꯠꯅꯅꯤꯡꯉꯁꯨ ꯃꯤ ꯃꯁꯥꯥꯏ ꯒꯔꯤ ꯂꯩꯕ ꯑꯗꯒꯤ ꯅꯨꯄꯥ ꯅꯍꯥꯕꯨꯗꯤ ꯃꯣꯏꯕꯨꯗꯤ ꯒꯥꯏꯔꯤ ꯅꯨꯡꯂꯤ ꯒ꯭ꯔꯨꯞ ꯒ꯭ꯔꯨꯞ ꯆꯠꯅꯒꯤꯝꯅ ꯐꯩꯌꯦꯕ ꯅꯨꯄꯤ ꯅꯨꯄꯤꯗ ꯆꯠꯂꯛꯄ ꯀꯥꯟꯗꯗꯤ ꯏꯊꯟꯇ ꯑꯣꯏꯔꯣ ꯑꯩꯈꯣꯏ ꯑꯅꯤ ꯑꯃꯅꯤ ꯆꯠꯄꯗꯗꯤ ꯀꯩꯁꯨ ꯈꯨꯗꯣꯡ ꯆꯥꯅꯤꯡꯉꯥꯏ ꯑꯣꯏꯗꯦꯕ
ꯎꯝ
ꯒꯔꯤ ꯀꯩꯅꯣ ꯇꯧꯗꯕꯅꯦ ꯄꯨꯂꯞ ꯒꯔꯨꯞꯄꯤꯡ ꯆꯠꯄ ꯀꯩꯁꯨ ꯀꯥꯏꯗ ꯀꯩꯅꯣ ꯆꯠꯄ ꯌꯥꯏ ꯆꯍꯤ ꯑꯃ ꯃꯅꯨꯡꯗ ꯒ꯭ꯔꯨꯞ ꯒ꯭ꯔꯨꯞ ꯑꯃꯨꯛꯇꯪ ꯄꯨꯟ ꯄꯨꯟ ꯆꯠꯃꯤꯟꯅꯕ ꯌꯥꯏ
ꯑꯗꯣ ꯀꯩ ꯆꯠꯁꯦ ꯍꯥꯏꯕꯅꯣ ꯈꯜꯂꯛꯑꯣ ꯍꯟꯇꯛ ꯑꯃꯨꯛ ꯍꯟꯗꯛꯁꯦ ꯀꯔꯤ ꯃꯐꯝꯗ ꯆꯠꯁꯤꯒꯦꯗꯣ ꯈꯜꯂꯛꯑꯣ
ꯀꯔꯤꯝ ꯈꯜꯂꯣꯏ ꯑꯅꯧꯕ ꯃꯐꯝ ꯆꯠ ꯇꯥꯔꯦ
ꯆꯥꯛ ꯆꯥꯕ ꯍꯥꯏꯗꯨꯗꯤ ꯆꯠꯊꯣꯛꯑꯅꯤꯗꯅ ꯆꯥꯛ ꯆꯥꯕ ꯅꯠꯇꯕ ꯑꯇꯣꯞꯄ ꯑꯃꯁꯨ ꯆꯠꯄ ꯌꯥꯏꯗꯅ
ꯌꯥꯏꯌꯦ
ꯈꯣꯏꯅ ꯇꯧꯔꯤꯕ ꯆꯥꯕ ꯊꯛꯄꯩ ꯊꯕꯛꯇꯅꯤ ꯑꯩꯈꯣꯏꯅ ꯇꯧ ꯂꯩꯏꯁꯦ
ꯑꯩꯉꯣꯟꯗꯣ ꯑꯩꯈꯣꯏꯅ ꯆꯥꯏꯔꯤꯗꯤ ꯈꯖꯤꯛ ꯈꯛꯇꯅꯦ ꯑꯃꯗꯨꯅ ꯆꯥꯏꯔꯤꯗꯨꯗꯤ ꯌꯦꯡꯉꯣ
ꯑꯗꯨꯅꯦ
ꯃꯤꯅꯠ ꯀꯥꯡꯗꯦ
ꯑꯁ ꯃꯥꯗꯤ ꯢꯕꯤꯝꯃ ꯍꯣꯇꯦꯜ ꯁꯨꯔꯝꯃꯥꯅꯤ ꯑꯦꯝ ꯌꯨꯒꯤ ꯍꯣꯠꯇꯦꯛ ꯍꯧꯗꯤꯡꯃꯛ ꯁꯨꯔꯕꯅꯤ
ꯑꯗꯨꯅꯦ
ꯇꯦꯛꯇꯝ ꯆꯠꯂꯣ ꯍꯥꯏ ꯆꯥꯕ ꯆꯠꯂꯦ ꯈꯪꯗꯦꯕ
ꯎꯝ ꯁꯤꯁꯤꯅꯅꯦ ꯂꯝꯁꯨ ꯄꯨꯟꯅꯔꯤꯁꯤꯡꯁꯤꯁꯨ ꯂꯝꯁꯨ ꯈꯔ ꯈꯔꯥ ꯅꯛꯅꯕ ꯑꯣꯏꯗꯤ ꯑꯃꯨꯛꯁꯨ ꯐꯕ
ꯎꯝ ꯐꯥꯛꯅꯦꯕ ꯂꯝꯁꯦ
ꯃꯥꯅꯦ ꯐꯥꯛ ꯑꯣꯏꯅꯕꯅꯤꯅ ꯄꯨꯟꯖꯟꯅꯔꯛꯄꯗꯗꯤ ꯐꯔꯛ ꯌꯥꯝ ꯇꯥꯟꯅꯩꯕ
ꯎꯝ
ꯊꯦꯡꯉꯦ ꯈꯣꯠꯈ꯭ꯔꯦ ꯍꯥꯏꯔꯁꯨ ꯍꯦꯛ ꯐꯥꯗꯧꯕ ꯃꯐꯝ ꯑꯝꯇ ꯅꯠꯅꯗꯦꯕ ꯂꯩꯅꯔꯤ ꯁꯤꯡ ꯁꯦ ꯑꯗꯅꯦ ꯂꯣꯢ ꯁꯣꯏꯅꯩꯁꯦ
ꯑꯗꯣ ꯔꯦꯟꯇ ꯂꯩꯅꯔꯕꯅꯤꯅꯅꯦ ꯀꯩꯁꯨꯕꯨꯗꯤ ꯀꯩꯅꯣ ꯇꯧꯔꯔꯣꯏꯗ ꯅꯣꯏ ꯔꯦꯟꯇꯣ ꯄꯨꯡ ꯂꯩꯕ꯭ꯔꯣ
ꯂꯩꯇꯦꯗ ꯑꯅꯝꯕꯅ ꯃꯤ ꯊꯕꯛ ꯇꯧꯅꯩꯁꯤꯡꯗꯣ ꯑꯅꯝꯕ ꯅꯨꯡꯗꯥꯡ ꯉꯥꯛꯇꯒꯤ ꯑꯅꯝꯕꯅ ꯑꯣꯏꯅꯩꯌꯦꯕ ꯍꯣꯝ ꯆ ꯆꯠ꯭ꯅꯕ ꯑꯣꯢꯔꯣ ꯀꯩ ꯑꯣꯢꯔꯣ ꯅꯨꯡꯗꯥꯡ ꯄꯨꯡ ꯅꯤꯄꯥꯟꯗ ꯈꯜꯂꯛꯄꯁꯨ ꯌꯥꯎꯅꯩ ꯑꯗꯨꯑꯣꯏꯁꯨ ꯍꯦꯛ ꯆꯪꯐꯝꯗꯣ ꯏꯊꯟꯇ ꯆꯪꯉꯛꯄ ꯗꯤ ꯍꯥꯎꯋꯥꯅꯦ ꯃꯌꯥꯝ ꯀꯣꯏꯕ ꯃꯌꯥꯝ ꯂꯩꯕꯅꯤꯅ ꯈꯨꯗꯣꯡꯗꯣꯡ ꯆꯥꯅꯤꯡꯉꯥꯏ ꯑꯣꯏꯗꯗꯅ ꯅꯨꯄꯥꯅꯤ ꯍꯥꯏꯔꯤꯕ ꯅꯨꯄꯤꯅꯤꯅ
ꯉꯔꯥꯡꯁꯨ ꯊꯦꯡꯍꯜꯂꯦ ꯑꯣ ꯅꯪ ꯒꯌꯥꯟꯇꯥ ꯁꯥꯔꯦ ꯑꯗꯨꯗꯤ
ꯇꯟꯁꯨ ꯇꯜꯂꯦꯕ ꯍꯥꯏꯗꯤ ꯍꯦꯛ ꯆꯪꯉꯄꯠ ꯁꯣꯔ ꯃꯄꯥꯟꯗ ꯑꯣꯏꯗꯤ ꯑꯃꯨꯛꯁꯨ ꯐꯕ ꯎ ꯊꯦꯛꯖꯥꯜꯂ ꯆꯪꯁꯤꯟꯕꯅꯤꯅ ꯢꯊꯥꯟꯇ ꯇꯥꯟꯕꯦꯟ ꯀꯣꯛꯀꯥ ꯉꯧꯋꯦ ꯇꯧꯔꯤꯁꯦ ꯂꯥꯏ ꯂꯁꯨ ꯇꯧꯔꯝꯗꯥꯏꯁꯤꯁꯨ ꯀꯣꯛ ꯉꯥꯎꯏꯤ ꯀꯩꯅꯣꯝ ꯇꯧꯔꯝꯗꯥꯏꯁꯨ ꯀꯣꯛ ꯆꯥꯏ
ꯄꯤꯛꯈ꯭ꯔꯕ ꯀꯣꯛꯁꯤꯗ ꯍꯥꯟꯖꯗꯩ ꯃꯌꯥꯝꯁꯦ ꯑꯁ
ꯑꯦꯛꯖꯥꯝꯁꯤꯅ ꯑꯃꯨꯛ ꯍꯥꯏꯗꯣꯛꯑꯒ ꯀꯔꯤ ꯑꯃ ꯑꯣꯏꯕꯤꯒꯗꯣꯔꯤꯕ ꯑꯃꯨꯛ ꯈꯟꯕꯅꯤ
ꯅꯪ ꯑꯦ ꯅꯪ ꯍꯦꯛ ꯊꯥꯔꯛꯄ ꯄꯣꯠꯇꯣ ꯑꯣ ꯏꯁꯇꯦꯅꯣꯒꯤ ꯏꯁꯇꯦꯅꯣꯗꯨꯅꯦꯕ ꯑꯗꯨꯗꯤ ꯇꯝꯖꯗꯤ ꯀꯥꯟꯅꯩꯌꯦꯕꯀꯣ ꯍꯥꯏꯗꯤ ꯀꯝꯄ꯭ꯌꯨꯇꯔ ꯄꯥꯏꯔꯛꯀꯗꯣꯏꯅꯦꯕ ꯑꯗꯨꯁꯨ ꯀꯝꯄ꯭ꯌꯨꯇꯔ ꯉꯥꯛꯇꯅꯦꯕ
ꯈꯪꯉꯕ ꯅꯣꯏ ꯅꯣꯏꯗꯨꯗ ꯃꯣꯏꯗ ꯊꯥꯔꯒꯅꯦ ꯑꯗꯨꯏꯒꯤ ꯃꯔꯝꯗ ꯐꯖꯅ ꯑꯗꯨꯝ ꯈꯪꯍꯧꯅꯦ
ꯑꯗꯨꯗꯣ ꯑꯩꯈꯣꯏꯗ ꯉꯍꯥꯟꯈꯩ ꯃꯥꯅ ꯇꯝꯃꯣꯏ ꯑꯗꯨꯗꯨꯅꯦꯕꯛ ꯀꯦꯜꯜꯒꯤꯗꯣ ꯇꯥꯏꯞ ꯇꯧꯕ ꯑꯩꯅ ꯊꯨꯕ ꯈꯣꯠꯄꯒꯤ ꯍꯥꯏꯕꯗꯣ ꯑꯗꯨꯅꯦꯕ ꯊꯕꯛ ꯀꯧꯕꯗ ꯑꯗꯨꯝ ꯊꯨꯕ ꯊꯨꯔꯕ ꯑꯩ ꯏꯁꯥꯒꯤ ꯍꯣꯠꯅꯕꯒꯤ ꯃꯇꯨꯡ ꯏꯜꯂꯦꯗꯅ
ꯎꯝ
ꯑꯗꯨꯝ ꯑꯗꯨꯕꯨ ꯇꯝꯁꯤꯜꯂꯒꯗꯤ ꯑꯩꯉꯣꯟꯗ ꯃꯥꯡꯗꯕꯗꯣ ꯊꯕꯛ ꯑꯃ ꯀꯔꯤꯝ ꯀꯧꯔꯛꯄ ꯀꯥꯟꯗ ꯆꯪꯕ ꯉꯝꯅꯕ ꯇꯧꯔꯒꯗꯤ ꯑꯗꯨꯏ ꯋꯥꯅꯤꯗ ꯏꯁꯇꯩꯅꯣ ꯍꯥꯏꯗꯤ ꯏꯅꯨꯉꯥꯟꯕꯤꯗꯣ ꯏꯁ ꯀꯩꯅꯣ ꯇꯝꯕꯅꯦꯕ
ꯀꯩ ꯀꯔꯝ ꯀꯥꯟꯗ
ꯇꯝꯈꯤꯕꯅꯦ ꯑꯗꯨꯗ
ꯑꯗꯨ ꯇꯝꯃꯒꯗꯤ ꯑꯗꯨ ꯇꯝꯕꯤꯜꯍꯛꯎꯅꯤ ꯑꯩꯈꯣꯏꯗ ꯀꯥꯟꯅꯔꯅꯤ ꯏꯁꯇꯦꯅꯣꯒꯤꯗꯤ ꯍꯥꯏꯗꯤ ꯎꯝ ꯀꯩꯁꯨꯨꯝ ꯂꯥꯏꯔꯤꯛꯀꯤ ꯄꯣꯠꯅꯤꯅ ꯀꯩꯁꯨ ꯃꯥꯡꯉꯥꯏꯗꯦꯅ ꯑꯩ ꯑꯩꯖꯨꯝ ꯌꯦꯡꯉꯦꯕ ꯀꯣꯁꯃꯦꯇꯣꯂꯣꯖꯤ ꯍꯧꯖꯤꯛꯀꯤꯗꯣꯀꯣ ꯑꯃꯔꯣꯝꯗ ꯍꯥꯏꯔꯒ ꯑꯩꯈꯣꯏꯁ ꯆꯪꯈꯤꯕꯗꯤ ꯌꯥꯏꯑꯕ ꯍꯥꯏꯗꯤ ꯗꯥꯏꯔꯦꯛ ꯀ꯭ꯂꯤꯅꯤꯛꯀꯤ ꯑꯇ ꯄꯨꯒꯨꯝꯕꯁꯨ ꯌꯥꯎꯋꯤꯗꯅ ꯁꯤꯁꯨ ꯑꯃꯃꯝꯗ ꯍꯥꯏꯔꯒ ꯗꯔꯃꯥꯒꯨꯝꯕꯅꯤ ꯆꯞ ꯃꯥꯟꯅꯩꯗꯅ ꯀ꯭ꯂꯤꯅꯤꯛ ꯑꯃ ꯂꯣꯏꯅ ꯄꯨꯟꯅ ꯄꯥꯏꯅꯔꯤꯅꯦꯕ ꯁꯤꯒꯤ ꯄꯣꯠꯁꯤꯁꯨ ꯑꯗ ꯍꯧꯖꯤꯛꯇꯤ ꯃꯅꯤꯄꯨꯔꯗ ꯀꯣꯁꯃꯦꯟꯇꯣ ꯁꯤꯖꯤꯗꯤ ꯐꯅ ꯌꯥꯝꯃꯦꯕ ꯂꯩꯔꯤꯁꯦ
ꯎꯝ
ꯑꯗꯥꯏꯅ ꯈꯜꯂꯤꯁꯦ ꯐꯨꯠꯀꯤꯃꯨꯛ ꯇꯝꯃꯦ ꯈꯜꯂꯣ ꯐꯨꯠꯁꯤꯗꯤ ꯑꯃꯃꯝꯗ ꯍꯥꯏꯔꯒ ꯍꯌꯦꯡꯋꯥꯏꯩ ꯀꯥꯟꯅꯔꯒꯗꯤ ꯐꯩ ꯀꯥꯟꯅꯕ ꯑꯃ ꯈꯪꯗꯗꯤ ꯑꯩꯈꯣꯏꯗꯁꯨ ꯃꯥꯡꯗꯣꯏꯅꯦꯕ
ꯎꯝ
ꯌꯨꯝꯗ ꯌꯨꯝꯗꯕꯨꯗꯤ ꯑꯩꯈꯣꯏ ꯍꯩꯖꯕꯗꯣ ꯎꯠꯆꯅꯦꯕꯨ ꯁꯤꯟꯐꯝꯗꯣ ꯄꯥꯏꯌꯝꯅꯔꯛꯇ꯭ꯔꯗꯤ ꯉꯥꯎꯋꯤꯗꯅ ꯑꯗꯨꯁꯨ ꯀꯜꯂꯤꯅꯦ
ꯑꯁꯤꯗ ꯇꯝꯕ ꯌꯥꯕ ꯀꯥꯟꯅꯕ ꯈꯔꯕꯨꯗꯤ ꯌꯥꯎꯔꯦ ꯀꯝꯄ꯭ꯌꯨꯇꯔꯒꯤ ꯍꯤꯔꯝꯗꯤ ꯂꯣꯏ ꯀꯥꯟꯅꯔꯦ ꯀꯥꯟꯅꯗ꯭ꯔꯣ
ꯅꯪ ꯍꯥꯏꯁꯦ ꯏꯟꯖꯤꯅꯤꯌꯥꯔꯤꯡ ꯅꯪ ꯍꯥꯏꯁꯦ ꯏꯟꯖꯤꯅꯤꯌꯥꯔꯤꯡ ꯇ꯭ꯔꯦꯠꯁꯤꯔꯥ ꯅꯠꯇ꯭ꯔꯒ ꯅꯟ ꯏꯟ
ꯅꯟꯗ ꯅꯟꯗ ꯅꯟꯗ
ꯅꯟꯗ
ꯅꯪꯟꯅꯅꯦ ꯑꯦꯇ꯭ꯔꯦꯅꯣꯒ꯭ꯔꯥꯐꯤ ꯑꯃ ꯌꯥꯎꯕꯅꯦ ꯌꯥꯎꯗ꯭ꯔꯣ
ꯏꯁꯇ꯭ꯔꯣꯅꯣꯒ꯭ꯔꯥꯐꯤ ꯑꯦꯟ ꯁꯦꯀ꯭ꯔꯦꯇꯔꯤꯌꯦꯜ ꯑꯦꯁꯤꯁꯇꯦꯟ
ꯑꯦꯟ ꯆꯠꯂꯤꯁꯤꯅꯗꯤ ꯑꯅꯤꯁꯦ ꯎꯝ
ꯑꯣꯖꯥ ꯑꯩꯅ ꯍꯪꯕꯅꯦꯕ ꯍꯧꯖꯤꯛꯀꯤꯁꯨ ꯑꯩꯅ ꯁꯤ ꯀꯩꯅꯣ ꯇꯧꯗ ꯃꯥꯅ ꯑꯁꯤꯅ ꯀꯔꯤ ꯀꯥꯟꯅꯕꯅꯣ ꯈꯣꯠꯄꯅꯣ ꯍꯪꯉꯤ ꯏꯁꯇꫭ ꯑꯩꯅ ꯅꯟꯒꯤꯗ ꯏꯁꯇꯦꯗꯣ ꯑꯗꯨꯃꯥꯖ‌ꯦ ꯎꯗꯕꯖꯥꯠꯅꯦꯕ ꯑꯩꯅ ꯅꯪ ꯏꯁꯇ‌ꯦꯅꯒꯤ ꯁꯨꯃꯥꯏ ꯌꯥꯎꯋꯦ ꯈꯣꯠꯂꯦꯗ ꯃꯥꯅ ꯀꯥꯟꯅ ꯌꯥꯏ ꯇꯝꯟꯕ ꯈꯣꯠꯆꯟꯕ ꯑꯗꯨꯒ ꯑꯦꯛꯖꯥꯝ ꯊꯥꯕ ꯈꯣꯠꯄ ꯍꯥꯏꯀꯣ ꯍꯥꯏꯗꯤ ꯑꯩꯈꯣꯏꯅ ꯇꯝꯃꯤꯀꯥꯟꯗꯁꯨ ꯌꯥꯝ ꯀꯩꯅꯣ ꯇꯧꯋꯤ ꯑꯗꯒꯤ ꯐꯨꯗꯇ ꯆꯪꯉꯒꯅ ꯑꯩꯈꯣꯢꯖ‌ꯦ ꯍꯣꯇꯦꯜ ꯃꯦꯅꯦꯖꯃꯦꯟꯒꯨꯝꯕ ꯆꯪꯒꯤꯗꯧ ꯉꯥꯏꯔꯦ
ꯅꯨꯡꯉꯥꯢꯔꯤ ꯎꯝ
ꯑꯗꯩꯗꯤ ꯕꯦꯀꯔꯤꯒꯤ ꯀꯩꯀꯥꯒꯤ ꯄꯣꯠ ꯀꯤꯗ ꯌꯥꯎꯒꯤꯗꯧ ꯉꯥꯏꯔꯦꯕ ꯑꯗꯣ ꯍꯧꯖꯤꯛꯇꯤ ꯍꯥꯏꯕꯩ ꯋꯥꯅꯤ ꯕꯦꯀꯔꯤ ꯄꯣꯠꯁꯦ ꯈꯪꯗꯦꯗ ꯏꯁꯥꯅꯁꯨ ꯑꯅꯝ ꯂꯣꯏ ꯅꯨꯄꯤꯁꯤꯡꯅ ꯂꯣꯏ ꯁꯦꯝꯖꯔꯒ ꯑꯗꯨꯝ ꯇꯧꯖꯗ꯭ꯔꯣ
ꯎꯝ
ꯑꯗꯨꯅ ꯀꯩꯁꯨ ꯀꯥꯟꯅꯕꯝ ꯈꯪꯗꯧ ꯃꯥꯟꯗꯕ ꯑꯗꯨꯅ ꯈꯜꯂꯛꯏꯁ‌ꯦ ꯀꯝꯄꯨꯇꯔ ꯇꯔ ꯂꯥꯢꯟ ꯁꯤꯗ ꯍꯥꯏꯗꯤ ꯅꯪꯁꯨ ꯀꯝꯄ꯭ꯌꯨ ꯇꯔ ꯂꯣꯏꯔꯦ ꯑꯩꯖꯨ ꯑꯃꯨꯛ ꯇꯝꯗ꯭ꯔꯤꯕꯅꯤ ꯑꯗꯣ ꯅꯪꯁꯨ ꯑꯇꯣꯞꯄ ꯂꯥꯏꯟ ꯍꯥꯏꯗꯤ ꯑꯁꯤ ꯃꯅꯨꯡꯗ ꯑꯃ ꯇꯝꯕ ꯌꯥ ꯌꯥꯗ꯭ꯔꯥ ꯑꯇꯣꯞꯄ ꯄꯥꯏꯖꯒꯦ ꯍꯥꯏꯔꯒꯁꯨ ꯎꯝ